ꯑꯦꯁꯣ ꯐꯥꯁ ꯋꯤ ꯎꯝ ꯑꯣ ꯋꯥꯟ
ꯎꯝ ꯀꯩꯗꯧꯋꯤꯅꯣ
ꯇꯥꯕ꯭ꯔꯣ
ꯐꯣꯔ
ꯇꯥꯕ꯭ꯔꯣ
ꯑꯥ ꯍꯜꯂꯣ
ꯎꯝ ꯀꯩꯗꯧꯔꯤꯅꯣ
ꯀꯩꯝꯇ ꯇꯧꯗꯦ
ꯊꯕꯛ ꯍꯜꯂꯛꯑꯕ
ꯑ ꯍꯧꯖꯤꯛꯇꯤ ꯑ ꯍꯧꯖꯤꯛ ꯊꯕꯛ ꯆꯠꯂꯤꯌꯦ
ꯑ ꯄꯨꯡ ꯀꯌꯥꯗ ꯂꯣꯏꯗꯣꯢꯕ
ꯍꯌꯦꯡ ꯃꯣꯔꯅꯤꯡ ꯂꯣꯢꯗꯣꯢꯅꯦ ꯇꯥꯗ ꯄꯤꯈꯥꯕ ꯄꯤꯄꯤꯁ
ꯀꯔꯤ ꯍꯥꯏꯕ
ꯍꯧꯖꯤꯛꯇꯤ ꯗꯤꯌꯨꯇꯤ ꯆꯠꯂꯒꯂꯩꯌꯦ
ꯑꯣ ꯄꯨꯡ ꯀꯌꯥꯗ ꯂꯣꯏꯗꯣꯢꯕ
ꯍꯌꯦꯡ ꯃꯣꯔꯅꯤꯡꯗꯒꯤ
ꯑꯁ ꯇꯨꯝꯗꯕꯤꯗ
ꯇꯨꯝꯕꯗꯤ ꯐꯪꯉꯤꯗ ꯃꯔ ꯃꯔꯛꯇꯗꯤ
ꯄꯨꯡ ꯀ꯭ꯌꯥ ꯄꯨꯡ ꯀꯌꯥꯗ ꯇꯨꯝꯗꯣꯢꯕ
ꯑꯦꯜꯚꯦꯟ ꯇ꯭ꯋꯦꯜꯐ ꯗꯥꯢꯗꯒꯤ
ꯑ ꯑꯗꯨꯒ ꯑꯌꯨꯛꯇꯅ ꯄꯨꯡ ꯀꯌꯥꯗ ꯍꯧꯗꯨꯏꯕ
ꯑꯌꯨꯛ ꯄꯨꯡ ꯇꯔꯨꯛ ꯍꯣꯁꯇꯦꯜ ꯍꯥꯡꯉꯩ
ꯄꯨꯡ ꯇꯧꯛꯇ
ꯍꯣꯢ ꯇ꯭ꯔꯨꯛꯋꯥꯢꯗꯒꯤ ꯑꯃꯨꯛꯀ ꯆꯠꯅꯤꯡꯉꯦ
ꯁꯤ ꯌꯥꯝ ꯋꯥꯔꯝꯒꯅꯤꯅꯦ ꯈꯦꯍ ꯍꯦ ꯃꯣꯏ ꯀꯩꯅꯣꯃ ꯅꯥꯏꯠ ꯁꯤꯐꯁꯤꯅ ꯑꯥ ꯍꯥꯞ ꯑꯣ ꯋꯥꯟ ꯋꯤꯛ ꯗꯦꯠ ꯀꯌꯥ ꯃꯣ ꯃꯣꯛ ꯄꯤꯕ ꯅꯣꯢꯗꯤ
ꯍꯥ ꯅꯪꯒꯤ ꯃꯈꯣꯟ ꯐꯖꯟ ꯇꯥꯗꯦ ꯑꯃꯨꯛꯀ ꯍꯥꯏꯔꯛꯑꯣ
ꯅꯣꯏ ꯅꯥꯢꯠꯁꯤꯐꯇꯣ ꯑ ꯅꯥꯢꯠ ꯁꯤꯐꯇꯣ ꯃꯦ ꯍꯥꯞꯇꯥ ꯑꯃ ꯗ ꯅꯨꯃꯤꯠ ꯀꯌꯥꯃꯨꯛꯄꯤꯒꯦ
ꯐꯨꯜ ꯋꯤꯛꯅꯤ
ꯇꯨꯋꯤꯛ ꯅꯥꯢꯠ ꯁꯤꯐ
ꯑꯥ ꯍꯣ ꯋꯤꯛꯅꯦ ꯍꯣꯏ ꯀꯨꯝꯕ ꯁꯨꯔꯦ
ꯑꯗꯨ ꯇꯨ ꯋꯤꯛ ꯂꯣꯏꯔꯗꯤ ꯑꯃꯨꯛ ꯀꯩ ꯑꯣꯏꯗꯣꯏꯕ ꯃꯣꯔꯅꯤꯡ
ꯑꯥ ꯑ ꯅꯦꯁꯠꯀꯤꯗꯤ ꯢꯚꯤꯅꯤꯡꯗꯒꯤ ꯆꯠꯄ ꯑꯃꯨꯛꯀ ꯍꯧꯔꯅꯤ
ꯅꯪ ꯏꯟꯇ꯭ꯔꯟꯂ ꯇꯧꯔꯤꯁꯦ
ꯍꯣꯏ
ꯑꯣ ꯐꯔꯤꯅꯦ ꯋꯥꯔꯝꯒꯅꯤꯅꯦꯀꯣ ꯇꯨꯋꯤꯛꯇꯤ
ꯋꯥꯔꯁꯨ ꯎꯄꯥꯢ ꯂꯩꯇꯦ ꯍꯥ ꯍꯦꯍꯦ
ꯍꯣꯢ
ꯍꯨꯖꯤꯛ ꯍꯨꯖꯤꯛ ꯋꯥꯕꯅ ꯍꯌꯦꯡꯋꯥꯢ ꯅꯨꯡꯉꯥꯏꯗꯨꯏꯅꯦꯕ
ꯍꯣꯏ ꯍꯣꯏ
ꯅꯠꯇ꯭ꯔ
ꯍꯣꯏ
ꯅꯨꯃꯤꯠ ꯀ꯭ꯌꯥ ꯋꯥꯠꯂꯤꯒꯦ
ꯃꯤꯠꯔꯣ ꯑꯩꯈꯣꯏ ꯑꯁꯤꯅ ꯂꯣꯢꯔꯦ ꯑꯃꯨꯛꯀ ꯍꯧꯔꯅꯤ ꯄꯨꯡ ꯑ ꯄꯨꯡ ꯑꯅꯤꯗꯒꯤ ꯁꯦꯚꯦꯟꯐꯥꯎꯕ
ꯑꯣ ꯍꯌꯦꯡꯗꯒꯤ ꯄꯨꯡ ꯀꯌꯥꯗꯒꯤ ꯍꯧꯗꯣꯢꯕ
ꯑ
ꯄꯨꯡ ꯀ꯭ꯌꯥꯗꯩ ꯍꯧꯗꯣꯢꯕ
ꯍꯌꯦꯡꯗꯤ ꯍꯌꯦꯡꯗꯤ ꯁꯟꯗꯦꯗꯤ ꯑꯣꯐꯅꯦ ꯍꯌꯦꯡ ꯃꯣꯔꯅꯤꯡꯗ ꯑꯃꯨꯛꯀ ꯍꯜꯂꯥꯛꯇꯣꯏꯅꯦ
ꯍꯌꯦꯡ ꯃꯣꯔꯅꯤꯡ ꯑꯗꯨꯒ ꯍꯌꯦꯡꯗꯤ ꯑꯣꯐ ꯂꯩꯒꯅꯤꯕꯀꯣ
ꯎꯝ
ꯀꯩꯗꯧꯂꯩꯔꯅꯤ ꯀꯣꯏ ꯆꯠꯇꯣꯏꯔꯣ
ꯑꯗꯨꯝ ꯍꯣꯁꯇꯦꯜꯗ ꯂꯩꯅꯤꯗ
ꯑꯣ ꯃꯄꯥꯟ ꯊꯣꯛꯑꯔꯣꯏ
ꯍꯣꯢ ꯊꯣꯛꯑꯔꯣꯢ
ꯐꯩꯌꯦꯗ ꯁꯥꯅ ꯁꯥꯕꯅꯦ
ꯑ ꯋꯥꯁꯨ ꯋꯥꯢ ꯇꯨꯝ ꯌꯦꯡꯒꯦ
ꯁꯟꯗꯦꯗ ꯉꯥꯛꯇꯔꯣ ꯑꯣꯐꯁꯦ
ꯑ ꯁꯦꯀꯦꯟꯁꯇꯔꯗꯦꯁꯨ ꯑꯣꯐꯅꯦ ꯑꯗꯣ ꯂꯩꯗꯤ ꯑꯗꯨꯝ ꯆꯦꯠꯂꯦ
ꯑꯣ ꯁꯦꯀꯦꯟ ꯁꯦꯀꯦꯟ ꯁꯟꯗꯦ ꯅꯨꯉꯥꯢꯌꯦꯗ
ꯍꯣꯏ
ꯏꯟꯇ꯭ꯔꯟ ꯅꯣꯏ ꯏꯟꯇ꯭ꯔꯟꯁꯦ ꯆꯍꯤ ꯀꯌꯥ ꯇꯧꯗꯣꯢꯕ
ꯗꯧꯕ
ꯍꯥ
ꯑꯁꯤꯁꯃꯥ ꯇꯧꯒꯗꯧꯕ ꯂꯣꯏꯔꯛꯒꯇꯧꯔꯦ ꯀꯨꯢꯗ꯭ꯔꯦ
ꯆꯍꯤ ꯐꯥꯕ꯭ꯔꯣ
ꯑ ꯁꯤꯛꯁ ꯃꯟ ꯈꯛꯇꯅꯦ
ꯁꯤꯛꯁ ꯃꯟ ꯑꯣ ꯑꯣ ꯍꯟꯗꯛ ꯂꯥꯁ ꯃꯟ ꯑꯣꯏꯗꯣꯏꯔꯣ
ꯑꯥ
ꯂꯣꯢꯗꯧꯔꯦꯅꯦ ꯍꯥꯥ
ꯎꯝ ꯈꯪꯗ꯭ꯔꯦ ꯅꯪꯗꯤ ꯀꯗꯧꯔꯤꯅꯣ
ꯑꯗꯨꯝ ꯂꯩꯔꯤꯗ ꯏꯃꯥꯟꯕꯈꯣꯏꯗ
ꯑꯥ
ꯌꯨꯝꯗ ꯂꯩꯕꯗꯣ ꯕꯣꯔꯤꯡ ꯆꯨꯔꯛꯄ ꯃꯥꯟꯅꯕ ꯍꯣꯏꯗ ꯀꯣꯏꯕ ꯆꯠꯄ ꯏꯟꯇꯔ ꯅꯪ ꯏꯟꯇ꯭ꯔꯟ ꯂꯣꯏꯔꯗꯤ ꯀꯩꯗꯧꯔꯅꯤ ꯗꯨꯝ ꯂꯩꯔꯅꯤ
ꯑꯩ ꯌꯨꯝꯗ ꯑꯗꯨꯝ ꯂꯩꯈꯤꯅꯤ ꯅꯦꯛꯁꯌꯥꯔꯗꯒꯤ ꯊꯤꯕ ꯇꯥꯔꯦ
ꯌꯨꯝꯗ ꯌꯨꯝꯗ ꯂꯩꯔꯒ ꯊꯕꯛ ꯊꯤꯕꯀꯣ ꯐꯩꯗ ꯊꯕꯛ ꯊꯤꯔꯒ ꯊꯕꯛ ꯐꯪꯉ ꯅꯨꯡꯉꯥꯏꯅ ꯂꯩꯕ ꯁꯤꯅꯤꯅ ꯄꯨꯟꯁꯤ ꯍꯥꯏꯕꯁꯤꯗꯤ
ꯍꯣꯏ ꯍꯣꯏ ꯃꯥꯅꯦ
ꯊꯕꯛ ꯐꯪꯅ ꯅꯨꯡꯉꯥꯏꯅ ꯂꯩꯕ ꯃꯥ ꯄꯥ ꯁꯦꯕꯥ ꯐꯖꯅ ꯇꯧꯕ ꯗ ꯄꯨꯟꯁꯤ ꯍꯥꯏꯕꯗꯤ ꯁꯨꯃꯥꯏ ꯇꯧꯒꯗꯧꯕꯅꯦꯗ
ꯅꯪꯗꯤ ꯀꯩꯗꯧꯔꯤꯅꯣ ꯉꯁꯤꯗꯤ ꯀ꯭ꯔꯤ ꯀ꯭ꯔꯤ ꯊꯕꯛ ꯇꯧꯒꯦ
ꯑꯩ ꯉꯁꯤ ꯀꯩꯝꯆ ꯇꯧꯗꯦꯗ ꯑꯗꯨꯝ ꯏꯃꯥꯅꯕꯈꯣꯏ ꯆꯠꯂꯦ ꯍꯧꯒꯠꯂꯒ ꯆꯥꯛꯆꯥꯗꯕꯤꯗ ꯑꯗꯣ ꯍꯣꯔꯦꯟꯅ ꯉꯁꯥꯏ ꯑꯩ ꯂꯥꯛꯄꯥꯟꯗ ꯆꯥꯛ ꯂꯥꯃꯟꯕꯒꯤ ꯕꯤꯔꯌꯥꯅꯤ ꯆꯥꯔꯒ ꯏꯃꯥꯅꯕ ꯍꯣꯢꯗ ꯂꯥꯛꯑꯦ ꯍꯧꯖꯤꯛ ꯑꯗꯨꯝ ꯂꯩ ꯏꯟꯁꯥꯡ ꯊꯣꯡꯉꯤ ꯏꯃꯥꯟꯅꯕ ꯍꯣꯏꯅꯀꯣ
ꯎꯝ
ꯁꯟꯁꯥ ꯂꯩꯕꯤꯕ
ꯑꯣ ꯌꯥꯝ ꯐꯩꯅꯥ ꯌꯥꯝ ꯍꯥꯎꯅ ꯆꯥꯅꯤ
ꯌꯥꯝ ꯍꯥꯎꯅ ꯆꯥꯔꯅꯤ ꯑꯍꯥ ꯆꯥꯃꯤꯟꯅꯁꯦ ꯑꯗꯨꯒ ꯍꯌꯦꯡ ꯉꯁꯤ ꯇꯨꯝꯗꯕꯤꯗ ꯍꯌꯦꯡ ꯕꯣꯜ ꯌꯦꯡ ꯁꯦꯅ ꯍꯥꯏꯕ ꯑꯗꯨꯒꯤ ꯎꯝ ꯉꯁꯤꯗꯤ ꯇꯨꯝꯗꯕꯤꯗ ꯑꯗꯨꯝ ꯂꯩꯔꯅꯤ ꯕꯣꯜ ꯉꯥꯏꯕ ꯑꯣꯏꯅꯀꯣ
ꯍꯤꯍꯤꯍꯤ
ꯕꯣꯜ ꯉꯥꯏꯕ ꯑꯣꯏꯅ ꯇꯨꯝꯈ꯭ꯔꯗꯤ ꯍꯧꯒꯠꯄ ꯍꯧꯒꯠꯄ ꯉꯝꯃꯔꯣꯏꯅꯀꯣ ꯑꯗꯨꯒꯤ ꯁꯨꯝ ꯂꯩꯕ ꯇꯥꯔꯦ ꯏꯁ ꯊꯥ ꯑꯃꯟꯗꯒꯤ ꯃꯄꯥꯟꯗꯤ ꯊꯣꯛꯅꯤꯡꯗꯕꯅꯦ ꯑꯗꯨꯕꯨ ꯌꯨꯝꯗꯁꯨ ꯑꯗꯨꯝ ꯂꯩꯕꯗꯨ ꯅꯨꯡꯉꯥꯏꯗꯦꯅꯀꯣ
ꯍꯣꯏ
ꯅꯪꯒꯨꯝꯅ ꯑꯗꯨꯝ ꯀ꯭ꯂꯥꯁ ꯆꯠꯄ ꯑꯗꯨꯒꯨꯝꯕ ꯇꯧꯔꯗꯤ ꯈꯔ ꯅꯨꯡꯉꯥꯏꯔ ꯋꯈꯜꯁꯦ ꯅꯨꯡꯉꯥꯏꯗꯅ ꯆꯠꯄ ꯈꯣꯠꯄ ꯑꯗꯨꯅ ꯍꯦꯟꯅ ꯅꯨꯡꯉꯥꯏ ꯑꯗꯨꯝ ꯍꯥꯏꯖꯕ ꯋꯥꯅꯤ ꯀ꯭ꯂꯥꯁꯇ ꯆꯟꯂꯗꯤ ꯁꯨꯝ ꯆꯠꯅꯤꯡꯗꯕ ꯃꯥꯏ ꯇꯧꯗ꯭ꯔꯣ ꯃꯥꯢꯅ ꯇꯧꯗ꯭ꯔꯕ ꯎꯝ
ꯀ꯭ꯂꯥꯁ ꯆꯠꯂꯁꯨ ꯋꯥꯏ ꯉꯁꯤꯗꯤ ꯆꯛ ꯆꯥꯗꯦ ꯉꯁꯥꯏ ꯏꯃꯥꯅꯕꯤꯒ ꯢꯕꯅꯤ ꯕꯖꯥꯔ ꯆꯠ ꯕꯤꯔꯌꯥꯅꯤ ꯆꯥꯊꯣꯛꯄꯒꯤ
ꯑꯁ ꯅꯪꯁꯨ ꯕꯤꯔꯌꯥꯅꯤ ꯆꯥꯕ
ꯍꯣꯏ ꯕ꯭ꯔꯤꯌꯥꯅꯤꯗꯤ ꯌꯥꯝ ꯍꯥꯎꯋꯦ
ꯍꯦꯍꯦ
ꯑꯩꯖꯨ ꯉꯁꯥꯏ ꯕꯤꯔꯌꯥꯅꯤ ꯆꯥꯔ ꯂꯥꯛꯑꯦ
ꯍꯣꯏ
ꯉꯁꯤꯗꯤ ꯎꯝ ꯍꯣꯔꯦꯟ ꯍꯣꯔꯦꯟ ꯍꯥꯏꯕ ꯍꯣꯔꯦꯟꯗꯤ ꯀꯩ ꯏꯟꯁꯥꯡ ꯊꯣꯡꯒꯦꯅ ꯈꯜꯂꯤꯕ ꯅꯣꯏꯗꯤ ꯅꯣꯏ ꯀꯩꯅꯣ ꯍꯣꯁꯇꯦꯜꯗ ꯆꯥꯗꯣꯢꯔꯣ
ꯑꯁ ꯉꯁꯤꯗꯤ ꯆꯥꯔꯔꯣꯏ ꯍꯌꯦꯡ ꯑꯣꯏꯅ ꯑꯃꯨꯛꯀ ꯆꯥꯔꯅꯤ
ꯍꯋꯥꯏꯔꯣ
ꯍꯥ
ꯍꯋꯥꯏ ꯆꯥꯗꯣꯏꯔꯣ
ꯍꯋꯥꯏ ꯆꯥꯗꯣꯏꯅꯤ ꯍꯌꯦꯡ ꯁꯟꯗꯦ ꯏꯚꯤꯅꯤꯡ ꯌꯦꯟ ꯄꯤꯕꯅꯦ
ꯌꯦꯟ
ꯑꯝ ꯆꯤꯛꯀꯟ ꯄꯤꯕꯅꯦ
ꯀꯃꯥꯏꯅ ꯊꯣꯡꯒꯦ ꯃꯣꯏ ꯁ꯭ꯇꯥꯢꯜꯗꯣ
ꯍꯥꯎꯇꯦ ꯑꯂꯨꯅ ꯑꯌꯥꯝꯕ ꯍꯥꯞꯔꯒ ꯊꯣꯡꯔꯒ ꯄꯤꯅꯤ
ꯑꯂꯨꯅ ꯉꯥꯛꯇ ꯄꯤꯁꯇꯤ ꯀꯌꯥꯃꯨꯛ ꯐꯪꯒꯦ ꯃꯇꯣꯡꯗꯤ
ꯎꯝ ꯄꯤꯁ ꯐꯪꯉꯦ
ꯍꯥ
ꯇꯤ ꯐꯪꯉꯦꯕ
ꯍꯥꯎꯔꯝꯃꯣꯏꯗ ꯃꯣꯏ ꯈꯨꯊꯣꯡꯗꯣ
ꯑ ꯍꯍꯥ ꯍꯥꯎꯇꯦ
ꯊꯥꯎ ꯌꯥꯝꯕ꯭ꯔꯥ
ꯊꯥꯎꯇꯤ ꯌꯥꯝꯕ ꯅꯨꯃꯤꯠꯇꯤ ꯂꯩꯌꯦ ꯍꯣꯢ
ꯊꯥꯎꯗꯤ ꯌꯥꯝꯔꯝꯒꯅꯤ ꯌꯦꯟ ꯌꯦꯟ ꯂꯩꯔꯦ ꯑꯗꯨꯒ ꯉꯥꯗꯤ
ꯉꯥꯗꯤ ꯄꯤꯗꯦ
ꯑꯁ ꯀꯩꯅꯣꯃ ꯌꯦꯔꯨꯝꯗꯤ
ꯌꯦꯔꯨꯝ ꯑ ꯍꯞꯇꯥꯗ ꯑꯅꯤꯔꯛꯇꯤ ꯄꯤꯌꯦ ꯑꯩꯈꯣꯏꯒꯤ
ꯌꯦꯔꯨꯝꯗꯤ ꯄꯤꯔꯝꯒꯅꯦꯍꯥ ꯑꯗꯨꯒ ꯎꯇꯤꯒꯍꯥ ꯎꯠꯇꯤꯁꯨ ꯌꯥꯎꯔꯝꯒꯅꯦꯅ
ꯍꯣꯢ
ꯎꯇꯤꯒ ꯕꯣꯔꯥꯒ ꯀꯥꯡꯍꯧ
ꯎꯠꯇꯤ ꯊꯣꯡꯕ ꯀꯥꯟꯗꯗꯤ ꯀꯩꯅꯣꯃ ꯕꯣꯔꯥꯒ ꯌꯥꯎꯔꯝꯒꯅꯦꯅ
ꯍꯥꯥ
ꯎꯠꯇꯤ ꯊꯣꯡꯕꯀꯥꯟꯗ
ꯍꯣꯏ ꯑꯝ ꯑꯗꯨꯒꯨꯝꯗꯤ ꯄꯤꯗꯦ ꯑꯈꯣꯏꯗꯣ ꯈꯣꯏꯒꯤꯗꯤ ꯎꯝ ꯌꯥꯝꯅ ꯄꯤꯗꯅꯦ
ꯑꯗꯨꯗꯤ ꯎꯇꯤꯒ ꯀꯩ ꯆꯥꯕ
ꯑꯗꯣ ꯃꯣꯏ ꯊꯣꯡꯕꯗꯣ ꯑꯗꯨꯝ ꯃꯣꯏꯒꯤ ꯑꯗꯨꯉꯥꯛꯇꯄꯤ ꯕꯣꯔꯥꯒꯨꯝꯕ ꯀꯔꯤ ꯀꯔꯥ ꯇꯧꯔꯒ ꯄꯤꯗꯦ
ꯄꯤꯗꯦ ꯑꯁ ꯇꯨꯝꯗꯤ ꯇꯨꯝꯅꯤꯡꯕꯅꯦ ꯎꯇꯤ ꯆꯥꯕꯁꯦ
ꯑ
ꯇꯨꯝꯗꯤ ꯇꯨꯝꯅꯤꯡꯕꯅꯦꯕ ꯎꯇꯤ ꯆꯥꯕꯁꯦ
ꯍꯣꯢ ꯃꯥꯟꯅꯦ
ꯃꯨꯕꯅꯦꯕ
ꯑꯥ
ꯍꯝ ꯄꯤꯕꯅꯐꯩ ꯇꯤꯖꯦꯀꯣ ꯍꯥꯏꯗꯤ ꯊꯕꯛꯀꯨꯝꯕ ꯆꯠꯄ ꯀꯥꯟꯗ ꯆꯥꯕ
ꯃꯥꯅꯤ
ꯑꯩꯁꯨ ꯎꯠꯇꯤ ꯆꯥꯅꯤꯡꯉꯦꯗ ꯆꯥꯗꯕ ꯀꯨꯢꯔꯦ
ꯆꯥꯅꯤꯡꯉꯩ ꯂꯥꯛꯑꯣꯗꯅ
ꯃꯈꯜ ꯃꯈꯜ ꯁꯨꯨꯔꯒ ꯍꯥ ꯃꯅꯥ ꯃꯁꯤꯡꯗꯣ ꯁꯨꯔꯒ ꯆꯥꯕꯗꯣ ꯀꯩꯅꯣꯃ ꯉꯥꯡꯁꯛ ꯂꯪꯇ꯭ꯔꯤꯛ ꯂꯪꯕ ꯃꯆꯨ ꯃꯆꯨ ꯂꯩꯌꯦꯅ ꯃꯣꯏ ꯎꯇꯤꯁꯨ ꯃꯈꯜ ꯑꯗꯨꯒꯨꯝꯕ ꯍꯥꯎꯋꯦ ꯃ ꯃꯈꯜ ꯁꯨꯔꯒ ꯀꯩꯅꯣꯃ ꯍꯥꯞꯄꯒ ꯒꯤꯒ ꯒꯤꯒ ꯍꯥꯞꯄꯒ ꯍꯥ ꯑꯗꯨꯒꯨꯝꯕꯗꯣ ꯍꯥꯎꯋꯦꯕ ꯈꯔ ꯂꯩꯅ ꯏꯆꯝ ꯆꯝꯅ ꯊꯣꯡꯕꯁꯨ ꯌꯥꯎꯋꯤꯅ ꯑꯗꯨꯒꯨꯝꯕꯗꯤ ꯍꯥꯎꯕ ꯌꯧꯗꯦ
ꯍꯣꯏ
ꯑꯩꯈꯣꯏꯁꯨ ꯅꯍꯥꯟ ꯑꯩꯈꯣꯏ ꯑꯩꯈꯣꯏ ꯈꯣꯏ ꯊꯣꯡꯉꯒ ꯆꯥꯏꯌꯦꯕ ꯌꯨꯝꯗ ꯆꯦꯔꯥꯎ ꯆꯩꯔꯥꯎꯕ ꯅꯨꯃꯤꯠꯇ ꯑꯁ ꯈꯥꯡ ꯑꯃ ꯆꯥꯐꯨ ꯑꯃ ꯊꯣꯡꯉꯦ ꯂꯩꯀꯥꯢ ꯁꯨꯅ ꯌꯦꯜ ꯑꯍꯥ ꯂꯩꯀꯥꯏꯁꯨꯅ ꯌꯦꯜꯂꯦ ꯌꯦꯟꯕ ꯂꯣꯏꯕ ꯐꯥꯎꯕ ꯑꯃꯨꯛ ꯂꯦꯝꯃꯤꯕꯅꯦꯕ
ꯑꯥ
ꯍꯥꯎꯗꯤ ꯍꯥꯎꯋꯦ ꯑꯗꯨꯗ ꯀꯩꯅꯣꯝꯃ ꯌꯥꯎꯔꯦ ꯏꯔꯣꯟꯕ ꯀꯩꯅꯣꯃꯒ ꯏꯔꯣꯟꯕꯗ ꯀꯩꯅꯣꯃ ꯑꯥ ꯌꯣꯟꯆꯥꯛꯀ ꯃꯔꯣꯛ ꯑꯁꯥꯡꯕ ꯃ ꯍꯥꯛꯄꯒ ꯃꯦꯠꯂꯒ ꯕꯣꯔꯥ ꯍꯧꯔꯦ ꯕꯣꯔꯥ ꯍꯧꯔꯦ ꯑꯗꯨ ꯒ ꯄꯥꯐꯣꯔꯅ ꯑꯍꯦꯝ ꯌꯥꯝꯃꯦ ꯑꯩꯈꯣꯏ ꯊꯣꯡꯕꯗꯣ ꯆꯥꯐꯨ ꯑꯃꯒꯨꯝꯕ ꯀꯣ
ꯇꯧꯔꯒ ꯆꯥꯔꯝꯅꯤ ꯅꯣꯏꯁꯦ
ꯎꯝ ꯐꯖꯅ ꯍꯥꯎꯋꯦ ꯎꯝ ꯆꯥꯅꯤꯡꯉꯦ ꯃꯅꯥ ꯃꯁꯤꯡꯗꯣ ꯑꯩꯁꯨ ꯃꯁꯛ ꯄꯥꯛ ꯈꯪꯗꯕ ꯏꯟꯁꯥꯡ ꯅꯥꯄꯤꯁꯤꯡꯁꯦ ꯌꯥꯝꯅ ꯀꯨꯞꯅ ꯈꯪꯗꯕꯀꯣ ꯂꯩꯌꯦꯅ ꯅꯥꯄꯤꯁꯤꯡꯁꯨ ꯃꯈꯜ ꯃꯈꯜ ꯌꯥꯝ ꯂꯩꯌꯦꯅꯀꯣ
ꯎꯝ
ꯎꯇꯤꯗ ꯍꯥꯞꯄ ꯑꯥ ꯅꯥꯄꯤ ꯑ ꯏꯟꯁꯥꯡ ꯅꯥꯄꯤꯁꯤꯡꯗꯣ ꯃꯈꯜ ꯌꯥꯝꯃꯦꯅ ꯑꯩꯁꯨ ꯃꯁꯛꯇꯣ ꯐꯖꯅ ꯀꯨꯞꯅ ꯈꯪꯗꯕ ꯑꯗꯨꯒꯤ ꯑꯗꯨꯒꯤꯅꯦꯕ ꯬꯬꯬ꯃꯥꯢꯔꯦꯟ ꯃꯅꯥꯗꯣ ꯈꯪꯉꯦꯅꯥꯀꯣ ꯎꯝ ꯑꯗꯨꯁꯨ ꯍꯥꯞꯇꯤ ꯍꯥꯞꯄꯦ ꯑꯗꯨꯁꯨ ꯍꯥꯞꯄꯒ ꯊꯣꯡꯕ ꯍꯥꯎꯕꯅ ꯑꯗꯨꯒ ꯀꯩ ꯀꯩꯅꯣ
ꯑꯍ ꯅꯥꯄꯤꯁꯤꯡꯖꯦ ꯃꯈꯜꯗꯣ ꯑꯩ ꯃꯁꯛ ꯀꯥꯎꯈ꯭ꯔꯕ ꯑꯗꯨꯢꯅꯦ ꯀꯩꯗꯧꯔꯤꯅꯣ ꯍꯧꯖꯤꯛꯇꯤ
ꯍꯧꯖꯤꯛꯇꯤ ꯂꯩꯔꯤꯛ ꯏꯁꯦꯔꯥ ꯍꯧꯖꯤꯛꯇꯤ ꯍꯤꯗꯥꯛ ꯀꯥꯞꯄ ꯂꯣꯏꯔꯕꯅꯤꯅ ꯍꯧꯖꯤꯛꯇꯤ ꯂꯩꯔꯤꯛ ꯏꯁꯤꯔꯥ ꯂꯩ ꯑꯅꯦ
ꯂꯥꯢꯔꯤꯛ ꯏꯌꯦ
ꯎꯝ ꯄꯥꯕꯗꯤ ꯄꯥꯔꯣꯢ ꯍꯧꯖꯤꯛꯇꯤ
ꯍꯣꯔꯦꯟ ꯄꯨꯡ ꯀꯌꯥ ꯐꯥꯎꯅꯦꯕ ꯅꯣꯏꯒꯤꯗꯣ
ꯃꯔꯤ ꯐꯥꯎꯕ
ꯊ꯭ꯔꯤ
ꯏꯁ
ꯑꯥ
ꯊ꯭ꯔꯤꯗꯤ ꯇꯨꯝꯗꯣꯏꯕꯀꯣ
ꯍꯣꯏ
ꯑꯗꯨꯒ ꯐꯥꯢꯐꯇ ꯍꯧꯒꯠꯇꯣꯏꯕ
ꯍꯣꯏ
ꯑꯣ ꯑꯗꯨꯒ ꯍꯌꯦꯡꯗꯤ ꯗꯨꯝ ꯌꯨꯝꯗ ꯂꯩꯔꯅꯤꯅꯦ ꯍꯥ
ꯍꯣꯏ ꯍꯣꯏ ꯍꯌꯦꯡꯗꯤ ꯍꯣꯁꯇꯦꯜꯗ ꯑꯗꯨꯝ ꯂꯩꯗꯣꯢꯅꯦ
ꯎꯝ ꯐꯩ ꯐꯩ ꯐꯖꯅ ꯅꯨꯡꯉꯥꯏ ꯂꯩꯔꯣ
ꯑ ꯍꯣꯏ ꯅꯪꯁꯨ ꯊꯝꯃꯦꯀꯣ
ꯍꯥꯥ
ꯊꯝꯈꯤꯒꯦꯕꯥ ꯂꯥꯢꯔꯤꯛ ꯏꯈꯤꯒꯦ
ꯑꯣ ꯍꯣꯏ ꯍꯣꯏ ꯐꯔꯦ ꯐꯔꯦꯀꯣ ꯑꯗꯨꯗꯤꯀꯣ